ꯍꯂꯣ
ꯑꯣ ꯇꯥꯔꯕꯣ ꯏꯃꯥꯟꯅꯕꯤ ꯑꯩꯁꯨ ꯅꯉꯣꯟꯗꯅꯦ ꯐꯣꯟ ꯑꯃꯇ ꯇꯧꯒꯦꯅ ꯈꯜꯂꯝꯃꯤꯅꯤ ꯊꯕꯛꯁꯦ ꯑꯃꯃꯨꯛ ꯇꯧ ꯑꯃꯃꯨꯛ ꯇꯧ ꯁꯪꯗ ꯗꯅꯅꯦ ꯋꯥꯔꯤ ꯁꯥꯕꯀꯥꯁꯦ ꯁꯨꯡꯐꯪ ꯐꯪꯗꯔꯦ
ꯃꯥꯅꯦ ꯃꯥꯅꯦ ꯑꯩꯁꯨ ꯍꯟꯇꯛ ꯁꯪꯗꯗꯅ ꯅꯉꯣꯟꯗ ꯀꯣꯜꯇꯧꯔꯧ ꯀꯣꯜ ꯇꯧꯒꯦ ꯇꯧꯔꯝꯕꯅꯦ ꯑꯗꯣ ꯄꯥꯛꯅ ꯇꯧꯕꯁꯨ ꯐꯪꯗ꯭ꯔꯦ ꯅꯪꯅ ꯀꯣꯜ ꯇꯧꯔꯛꯀꯦ ꯇꯧꫪꯝꯃꯤꯅ ꯀꯔꯤꯒꯤ ꯎꯝ
ꯁꯨꯝ ꯑꯥꯍ ꯋꯥꯔꯤ ꯋꯥꯇꯥꯏꯗꯣ
ꯎꯝ ꯇꯧꯗꯕꯥ ꯀꯨꯏꯔꯕꯒꯤ ꯋꯥꯔꯤ ꯋꯥꯇꯥꯏꯗꯣ ꯇꯧꯖꯤ ꯍꯥꯏꯔꯣ ꯕ
ꯍꯣꯍꯣꯍꯣꯢ ꯑꯗ ꯍꯥꯢꯗꯤ ꯑꯩꯈꯣꯢꯖꯦ ꯏꯃꯨꯡ ꯃꯅꯨꯡꯒꯤ ꯊꯕꯛ ꯀꯥꯜꯂꯤꯉꯩꯗꯥ ꯀꯣꯏꯕꯥ ꯂꯥꯡꯕꯥ ꯂꯥꯝ ꯇꯨꯝ ꯆꯥꯠꯄꯥ ꯌꯦ ꯀꯌꯥ ꯇꯧꯕꯩ ꯋꯥꯈꯥꯟꯖꯦ ꯂꯩꯇ꯭ꯔꯦꯗꯣ ꯑꯗꯨꯅꯥꯅꯦ ꯅꯣꯏ ꯍꯟꯗꯛ ꯃꯥ ꯍꯥꯏꯗ꯭ꯔꯥꯕꯥꯗ ꯇꯥ ꯆꯥꯠꯂꯨꯏ ꯍꯥꯏꯗꯥꯅꯥ ꯑꯗꯨꯗꯨ ꯀꯃꯥꯢ ꯀꯥꯃꯥꯏ ꯇꯧꯔꯛꯀꯦ ꯃꯊꯪꯗꯤ ꯑꯩꯈꯣꯏꯖꯨ ꯑ ꯂꯥꯝ ꯀꯣꯏꯕꯥ ꯆꯥꯠꯁꯤꯔꯥ ꯅꯪꯒꯤ ꯄꯥꯁ꯭ꯄꯣꯔꯠ ꯀꯩꯀꯥ ꯁꯥꯔꯕ꯭ꯔꯥ ꯑꯃꯥꯏꯅꯥ ꯍꯥꯏꯗꯤ ꯏꯟꯗꯤꯌꯥ ꯃꯅꯨꯡꯖꯤꯗꯤ ꯈꯔꯥꯗꯤ ꯌꯥꯝꯃꯃꯥꯛ ꯆꯥꯠꯄꯥ ꯅꯇ꯭ꯔꯥꯖꯨ ꯈꯔꯥꯗꯤ ꯆꯥꯠꯂꯦꯗꯥꯅꯥ ꯑꯗꯨꯅꯥ ꯑꯥ ꯑꯇꯣꯄꯥ ꯂꯥꯝ ꯎꯝ ꯑꯇꯣꯄꯥ ꯂꯥꯝ ꯃꯤ ꯍꯧꯖꯤꯛ ꯌꯥꯝ ꯊꯥꯏꯂꯦꯟ꯭ꯗ ꯒꯨꯝꯕꯥ ꯕꯦꯡꯛꯀꯣꯛ ꯀꯨꯝꯕꯥꯖꯨ ꯌꯥꯝ ꯆꯥꯠꯅꯩꯗꯥꯅꯥ
ꯆꯥꯠꯅꯩ ꯆꯥꯠꯅꯩ ꯍꯨꯖꯤꯛ ꯑꯗꯨ ꯌꯥꯝ ꯆꯥꯠꯅꯩꯅꯦ
ꯎꯡ ꯄꯥꯁ꯭ꯄꯣꯔꯠ ꯇꯣ ꯁꯥꯔꯒꯥ ꯑꯩꯈꯣꯏꯖꯨ ꯑꯗꯨꯃꯥꯏꯅꯥ ꯇꯧꯕꯒꯤ ꯄꯩꯁꯥꯗꯨ ꯄꯨꯂꯥꯞ ꯄꯨꯊꯣꯛꯑꯒꯥ ꯇꯤꯀꯦꯠ ꯇꯣ ꯀꯥꯛꯄꯒꯤ ꯂꯩꯕꯥ ꯅꯠ ꯇꯥꯕꯅꯤꯅꯥ ꯂꯥꯝ ꯀꯣꯏꯕꯒꯤ ꯃꯔꯨꯞꯀꯨꯝꯕꯥꯃꯥ ꯎꯝ ꯈꯔ ꯃꯉꯥ ꯇꯔꯥ ꯃꯥꯟꯅꯔꯒ ꯇꯧꯁꯤꯔ ꯍꯥꯏꯅ ꯁꯨꯝ ꯈꯟꯕ
ꯍꯣꯏ ꯅꯪꯅ ꯑꯗꯨ ꯍꯧꯗꯣꯔꯛꯄꯗꯨ ꯌꯥꯝ ꯐꯔꯦ ꯑꯗꯨꯃꯥꯏꯅ ꯂꯝ ꯀꯣꯏꯕ ꯑꯩꯈꯣꯏ ꯃꯁꯦꯟ ꯄꯨꯟꯕꯒꯤ ꯃꯇꯝ ꯑꯣꯏꯅ ꯂꯝ ꯀꯣꯏꯕꯒꯤ ꯃꯔꯨꯞ ꯑꯃ ꯁꯤꯜꯂꯖꯨ ꯌꯥꯏ
ꯑ ꯑ ꯑ ꯑꯗꯨꯃꯥꯏ ꯇꯧꯔꯒ
ꯇꯧꯁꯤ ꯇꯧꯁꯤ ꯑꯗꯨꯃꯥꯏꯅ ꯃꯔꯨꯞ ꯁꯤꯟꯕ ꯂꯝ ꯀꯣꯏꯅꯉꯥꯏꯒꯤ ꯑꯗꯨ ꯍꯥꯏꯕꯗꯤ ꯄꯨꯂꯞ ꯄꯨꯟꯅ ꯃꯩꯁꯥꯖꯨ ꯄꯨꯊꯣꯛꯄ ꯉꯝꯗꯦ ꯅꯠꯇ꯭ꯔ ꯑꯗꯨꯅ ꯑꯗꯨꯃꯥꯏꯅ ꯃꯔꯨꯞ ꯀꯨꯝꯕ ꯇꯧꯇꯥꯔꯒꯗꯤ ꯇꯦꯛꯇꯦꯛ ꯈꯔ ꯃꯇꯦꯡꯖꯨ ꯑꯣꯏꯅꯔꯦ ꯗꯅ
ꯎꯝ ꯎꯝ ꯗꯨꯅꯦ ꯅꯍꯥ ꯑꯣꯏꯔꯤ ꯉꯩꯗ ꯈꯔ ꯆꯠꯍꯧꯗꯧꯅꯦ ꯍꯌꯦꯡ ꯑꯍꯟ ꯑꯣꯏꯔꯛꯑ ꯀꯥꯟꯗ ꯆꯠꯄꯗꯨꯗꯤ ꯀꯩꯁꯨ ꯉꯝꯃꯔꯣꯏ ꯑ
ꯉꯝꯃꯔꯣꯏ ꯗꯕꯅꯤ ꯌꯥꯄꯣꯟꯇꯦ ꯆꯠꯀꯦ ꯐꯅꯌꯥꯝ ꯈꯜ ꯇꯥꯔꯒꯖꯨ
ꯎꯝ ꯅꯍꯥ ꯑꯣꯏꯔꯤꯉꯩ ꯂꯩꯁꯥꯕꯤ ꯑꯣꯏꯔꯤꯉꯩ ꯁꯤꯗ ꯈꯔ ꯀꯣꯏꯍꯧ ꯗꯧꯕꯅꯤ
ꯃꯅꯤ ꯃꯅꯤ ꯀꯣꯏꯍꯧꯒꯗꯧꯕꯅꯤ ꯀꯣꯏꯍꯧꯒꯗꯕꯅꯤ ꯑꯗꯣ ꯑꯩꯈꯣꯏ ꯀꯥꯡꯒꯨ ꯈꯔ ꯃꯁꯨ ꯈꯔꯃꯁꯨ ꯑꯃꯨꯛ ꯆꯠꯁꯦ ꯃꯇꯝ ꯈꯔ ꯂꯩꯔꯒ ꯄꯨꯟꯅ ꯅꯪꯁꯨ ꯅꯪꯒꯤ ꯅꯃꯥꯟꯅꯕꯤ ꯀꯩꯀꯥ ꯀꯩꯗꯧꯔꯛꯑꯒ ꯑꯗꯨꯅ ꯆꯠꯐꯝꯗꯣ ꯈꯔ ꯃꯇꯝ ꯒꯤ ꯃꯇꯨꯡ ꯏꯟꯅ ꯁꯤꯒꯤ ꯖꯒꯥꯗꯅ ꯆꯠꯄ ꯐꯅꯤ ꯑꯗꯨ ꯇꯧꯅꯤ ꯍꯥꯏꯕ ꯖꯒꯥꯗꯣ ꯈꯜꯂꯒ ꯆꯠꯁꯦ
ꯎꯝ ꯎꯝ
ꯍꯟꯗꯛ ꯑꯩꯈꯣꯏ ꯑꯃ ꯆꯠꯂꯨꯕ ꯗꯨꯁꯨ ꯑꯗꯨꯝ ꯅꯨꯉꯥꯏꯔꯛ ꯏ ꯖꯥꯒꯥꯗꯣ ꯒꯗꯨꯒ ꯀꯃꯥꯏ ꯍꯥꯏꯗꯣꯏꯅꯣ ꯈꯪꯗꯦ ꯃꯣꯏꯒꯤ ꯁꯥꯕꯖꯦ ꯑꯗꯨꯝ ꯁꯥꯕ ꯖꯥꯒ ꯗꯤ ꯑꯣꯏꯕ ꯖꯥꯠꯅꯤ ꯃꯣꯏꯖꯤꯖꯨ
ꯎꯝ
ꯃꯣꯏꯒꯤꯖꯨ ꯏꯪꯉꯒꯅ ꯆꯍꯤ ꯑꯃꯖꯤꯗ ꯇꯪꯈꯥꯏ ꯑꯃ ꯁꯥꯕ ꯇꯪꯈꯥꯏ ꯑꯃ ꯏꯪꯕ ꯑꯗꯨꯒꯤ ꯃꯑꯣꯡꯗ ꯇꯧꯋꯦꯕ
ꯑꯣ ꯑꯣ ꯑꯗꯨꯗꯤ ꯑꯩꯈꯣꯏ ꯁꯤꯒ ꯗꯨꯝ ꯃꯥꯅꯩꯅꯦ
ꯃꯥꯅꯩ ꯑꯗꯣ ꯃꯣꯏꯒꯤꯗꯨꯅ ꯈꯤꯇꯪꯗꯤ ꯁꯥꯕ ꯍꯦꯟꯗꯧ ꯃꯥꯜꯂꯦ ꯑꯈꯣꯏ ꯁꯤꯗꯒꯤ ꯈꯔ ꯑꯈꯣꯏꯁꯤꯅ ꯈꯩꯇꯪ ꯑꯑ ꯏꯙꯕ ꯏꯪꯕꯃ ꯑꯣꯏꯔꯤꯗꯅ ꯀꯣ ꯍꯥꯏꯕꯗꯤ ꯑꯗꯨꯝ ꯆꯥꯡ ꯑꯃ ꯇꯞ ꯇꯞꯅ ꯏꯪꯈꯠꯂꯛꯄ ꯒꯨꯝꯕ ꯇꯞꯇꯞꯅ ꯁꯥꯚꯠꯂꯛꯄ ꯒꯨꯝꯕꯒꯤ ꯃꯋꯣꯡ ꯑꯃ ꯂꯩꯗꯅ ꯃꯣꯏꯗꯨꯗꯤ ꯑꯗꯨꯝꯗꯤ ꯁꯥꯏ ꯑꯗꯩ ꯑꯩꯈꯣꯏ ꯁꯤ ꯃꯅꯤ ꯄꯨꯔ ꯒ ꯌꯦꯡꯅꯕꯗ
ꯎ ꯋꯥ ꯃꯔꯥꯪ ꯀꯥꯏꯟ ꯍꯧꯗꯕꯩꯔꯣ
ꯅꯥꯇꯦ ꯅꯥꯇꯦ ꯑꯗꯨꯒꯤꯗꯤ ꯅꯥꯇꯦ ꯃꯣꯏꯒꯤꯗꯨ ꯀꯃꯥ ꯍꯥꯏꯗꯣꯏꯅꯣ ꯍꯥꯏꯗꯤ ꯈꯔꯥ ꯑꯥꯈꯣꯏꯒꯤ ꯑꯥ ꯈꯔꯥ ꯏꯒꯋꯦꯇꯔ ꯀꯩ ꯀꯥ ꯂꯩꯗꯥꯅ ꯑꯥꯗꯥꯒꯤ ꯆꯠꯕ ꯔꯣꯝ ꯑꯣꯏꯕ ꯈꯣꯠꯄ ꯂꯩꯗꯅꯥ ꯑꯗꯨꯒꯨꯝꯕꯒꯤ ꯑꯣꯏꯗꯦꯅꯦ ꯑꯗꯨꯃꯥꯏꯅꯥꯁꯨ ꯑꯗꯨꯒ ꯑꯥꯗꯨꯝ ꯑꯥ ꯄꯨꯟꯅ ꯅꯣꯡꯃ ꯃꯇꯥꯃ ꯑꯃꯗ ꯑꯗꯨꯗ ꯆꯇꯂꯥꯁꯨ ꯆꯠꯁꯦ ꯑꯗꯨꯗ ꯐꯥꯖꯕ ꯀꯣꯏꯕꯥꯝ ꯐꯖꯕ ꯀꯧꯕꯥꯝ ꯐꯖꯕ ꯌꯥꯝ ꯂꯩꯍꯧꯏ ꯑꯥꯈꯣꯏꯗꯤ ꯍꯟꯗꯛ ꯈꯔꯥ ꯆꯠꯂꯥꯀꯥꯕ ꯃꯠ ꯌꯦꯡꯕ ꯄꯦꯟꯕꯥ ꯋꯥꯠꯜ ꯄꯦꯟꯕꯥ ꯂꯣꯏꯅꯃꯛ ꯊꯨꯡꯅ ꯌꯦꯡꯕ ꯐꯉꯛꯇꯕꯒꯤ ꯈꯔꯥ ꯅꯨꯪꯉꯥꯏꯕ ꯋ꯭ꯠꯄ ꯍꯥꯏꯗꯣꯏꯔ ꯈꯪꯗꯔꯦ ꯗꯤ ꯂꯣꯏꯅ ꯃꯥꯇꯝꯗꯣ ꯐꯡꯗꯕꯒꯤ ꯑꯗꯨꯅ ꯅꯣꯏꯒ ꯄꯨꯟꯅ ꯆꯠ ꯄꯀꯟꯗ ꯑꯃꯨꯛ ꯍꯦꯟꯅꯥ ꯃꯌꯥꯝꯗꯣ ꯄꯨꯜꯂꯃꯤꯟ ꯃꯥꯇꯝꯗꯣ ꯌꯥꯝ ꯂꯧꯔꯒꯥ ꯀꯣꯏꯕꯗ ꯃꯐꯝ ꯁꯤꯟ ꯊꯨꯪꯟ ꯆꯠꯂꯗꯤ ꯅꯨꯪꯉꯥꯏ ꯗꯣꯏꯅꯤ ꯗꯥꯟ ꯑꯩꯍꯣꯏ ꯃꯌꯥꯝ ꯄꯨꯟꯕꯒꯤ
ꯃꯥꯒꯤ ꯃꯥꯒꯤ
ꯄꯨꯂꯥꯒ ꯆꯠꯁꯤ ꯑꯗꯨꯗ ꯐꯖ ꯐꯥꯖꯕ ꯃꯌꯥꯝ ꯑꯃꯥ ꯎꯏꯆꯦꯛ ꯃꯛꯇꯅ ꯊꯝꯕ ꯖꯒ ꯎꯆꯦꯛ ꯃꯛꯇꯒꯤ ꯎꯏꯆꯦꯛꯁꯤꯗ ꯌꯦꯪꯏ ꯃꯈꯟ ꯝꯈꯟ ꯍꯨꯖꯤꯀ ꯇꯦꯅ ꯋꯥꯗꯁꯨ ꯇꯦꯅꯥꯋꯥ ꯃꯌꯥꯝ ꯂꯩꯈꯔꯥ ꯇꯦꯅꯥꯋ꯭ꯗꯁꯨ ꯃꯥꯈꯟ ꯃꯈꯥꯟ ꯃꯥꯌꯥ ꯑꯃꯥ ꯃꯝ ꯑꯃꯈꯛꯇꯥ ꯅꯥꯇꯥꯕꯤ ꯑꯆꯧꯕ ꯃꯆꯥ ꯑꯗꯨꯅ ꯇꯣꯉꯥꯟ ꯇꯣꯉꯥꯟꯕ ꯃꯛꯍꯟꯗ ꯑꯗꯨꯒ ꯉꯥ ꯅꯨꯗꯒꯤ ꯀꯩꯗꯒꯤ ꯃꯛꯍꯟ ꯃꯑꯈꯟ ꯃꯌꯥꯝ ꯑꯃꯥ ꯊꯥꯃ ꯃꯤꯁꯤ ꯌꯥꯝꯅꯥ ꯆꯥꯑꯣꯒꯔꯦ ꯈꯪꯗꯦ ꯀꯔꯤ ꯍꯥꯏꯗꯣꯏꯅꯣ ꯑꯗꯨꯒ ꯂꯩꯁꯨꯗꯁꯨ ꯑꯗꯨꯒ ꯌꯥꯝ ꯉꯀꯞ ꯖꯒꯥ ꯑꯃꯒ ꯂꯩꯍꯧꯔꯤꯌꯦ ꯑꯗꯨꯁꯨ ꯍꯧꯖꯤꯛ ꯑꯩꯈꯣꯏꯒꯤ ꯀꯣꯌꯕꯥꯝ ꯑꯗꯩꯗꯤ ꯃꯅꯤꯡ ꯆꯥꯡꯒꯤꯅꯦꯕ ꯀꯦ ꯃꯣꯏꯒꯤ ꯀꯣꯏꯕꯥꯝꯗꯣ ꯑꯥ ꯔ꯭ꯃꯣꯖꯤꯟ ꯃꯃꯤꯡꯗꯤ ꯊꯣꯂꯦꯕ
ꯎ ꯎ ꯃꯣꯏ ꯐꯤꯜꯃ ꯀꯤꯇꯤꯒꯥ ꯍꯥꯏꯕꯗꯨꯔꯥ
ꯍꯣꯌ ꯐꯤꯜꯃ ꯀꯤꯇꯤ ꯍꯥꯏꯕꯗꯣ
ꯑꯥ ꯑꯥ ꯐꯣꯟꯗꯒꯥ ꯈꯥ ꯈ ꯎꯏꯌꯦ
ꯑꯥ ꯍꯣꯏ ꯍꯣꯏ ꯑꯗꯨꯏꯗꯣ ꯑꯗꯨꯒꯤ ꯖꯒꯗꯨꯅꯤ ꯂꯣꯏꯅ ꯐꯤꯜꯃ ꯀꯤꯇꯤ ꯀꯧꯕꯥꯒꯤ ꯃꯔꯝꯗꯨꯁꯨ ꯐꯤꯂꯃꯁꯨ ꯐꯖꯅꯥ ꯅꯝꯒꯔꯥꯖꯠꯅꯤ ꯑꯗꯨꯏ ꯖꯒꯗꯨ ꯍꯥꯏꯗꯤ ꯑꯗꯨꯒꯤ ꯐꯤꯂꯝ ꯅꯝꯃꯤꯁꯤꯅ ꯍꯤꯟꯗꯤꯒꯤ ꯕꯣꯂꯤꯋꯨꯠ ꯐꯤꯂꯝ ꯍꯥꯏ-ꯇꯔꯦ꯫ ꯃꯣꯏꯒꯤ ꯑꯗꯨꯒꯨꯝꯕꯒꯤ ꯐꯤꯂꯝ꯫ ꯅꯝꯕꯝ ꯐꯤꯂꯝ ꯃꯌꯥꯝ ꯅꯝꯕꯝ ꯖꯒꯁꯦ ꯁꯤ ꯐꯤꯂꯝꯁꯦ ꯅꯝꯕꯗ ꯌꯥꯎꯏ꯫ꯁꯤꯖꯤꯅꯥ ꯁꯤꯒꯤ ꯐꯤꯂꯝꯁꯦ ꯅꯝꯕꯗ ꯌꯧꯏ ꯍꯥꯏꯗꯅ ꯇꯧꯔꯝꯃꯤꯅꯤ ꯌꯥꯝꯅꯥ꯫
ꯑꯣ ꯑꯣ ꯂꯣꯏ ꯇꯥꯛꯄ ꯃꯣꯏ ꯇꯨꯔꯤꯁ ꯒꯥꯠ ꯐꯖꯅꯥ ꯇꯧꯋꯤꯅ ꯑꯗꯨꯗꯤ꯫
ꯇꯧꯋꯦ ꯇꯧꯋꯦ ꯇꯨꯔꯤꯁ ꯒꯥꯠ ꯌꯥꯝ ꯐꯖꯥꯅ ꯊꯝꯃꯦ ꯃꯣꯏꯗꯣ꯫ ꯑꯗꯨꯒ ꯌꯥꯝ ꯉꯛ ꯑꯗꯨꯒ ꯑꯃꯅ ꯌꯦꯡꯉꯨ ꯕꯍꯨꯕꯥꯂꯤ ꯐꯤꯂꯝꯗꯣ ꯐꯧꯔꯤꯅꯤꯗꯅ
ꯑꯥ ꯑꯥ
ꯑꯗꯨꯒꯤ ꯕꯍꯨꯕꯂꯤ ꯑꯥ ꯕꯍꯨꯕꯂꯤꯒꯤ ꯑꯐꯧꯕ ꯐꯤꯂꯝꯗꯨꯒꯤ ꯅꯝꯕꯝ ꯖꯒꯁꯦ ꯌꯥꯝ ꯆꯧꯅ ꯊꯝꯕꯗꯣ꯫
ꯑꯣ ꯑꯣ ꯑꯣ
ꯌꯥꯝ ꯆꯧꯅ ꯊꯝꯕꯁꯦ ꯌꯦꯡꯉꯣ ꯕꯍꯨꯕꯂꯤꯒꯤ ꯁꯤꯟꯕꯗꯨꯗ ꯃꯒꯤ ꯌꯦꯡꯉꯨ ꯃꯣꯏꯒꯤ ꯀꯣꯅꯨꯡ ꯁꯥꯔꯤꯕ ꯖꯒꯥ꯫
ꯑꯥ
ꯑꯗꯒꯤ ꯑꯥ ꯃꯒꯤ ꯑꯥ ꯀꯩ ꯍꯥꯏꯗꯣꯏꯅꯣ ꯑꯩꯁꯨ ꯈꯪꯗ꯭ꯔꯦ ꯑꯃ ꯃꯣꯏꯅ ꯇꯣꯡꯕꯗꯣ ꯒꯔꯤ ꯑꯃ ꯂꯥꯟ ꯆꯠꯄꯥꯗ ꯑꯗꯨꯒꯨꯝꯕꯒꯗꯣ ꯌꯥꯝ ꯐꯥꯖꯅ ꯊꯝꯃꯦꯁꯦ ꯈꯪꯗꯦ ꯃꯣꯏꯅ ꯄꯨꯔꯥ ꯁꯔꯥ ꯁꯔꯥ ꯊꯝꯕꯗꯣ꯫
ꯑꯨꯝ
ꯑꯗꯨꯅꯦ ꯌꯥꯝ ꯐꯖꯥꯅ ꯂꯩꯍꯧꯋꯦ ꯃꯣꯏꯒꯤꯗꯣ
ꯗꯨꯅꯦ ꯃꯤꯒꯤꯗꯤ ꯐꯥꯖꯅ ꯁꯦꯝꯒꯠꯂꯕꯅꯤꯅꯥ ꯐꯤꯂꯝ ꯗꯖꯨ ꯀꯩ ꯗꯖꯨ ꯌꯥꯝꯅ ꯐꯥꯖꯅ ꯎꯍꯜꯂꯦ ꯑꯗꯨꯅ ꯁꯦꯟ ꯇꯥꯟꯕꯗ ꯑꯥ ꯍꯥꯏꯗꯤ ꯁꯦꯝꯀꯠꯂꯤꯗꯨꯒꯤ ꯃꯇꯤꯛ ꯁꯦꯟꯗꯨꯖꯨ ꯂꯥꯛꯅꯕ ꯀꯣ ꯇꯧꯔꯦ ꯑꯩꯈꯣꯏ ꯁꯣꯝꯗꯖꯨ ꯗꯨꯝ-ꯀꯨꯝꯅ ꯁꯦꯝꯒꯠꯂꯗꯤ ꯀꯌꯥꯝ ꯃꯤꯅ ꯌꯦꯡꯕꯥ ꯂꯥꯛꯀꯅꯤ ꯀꯣꯏꯕ ꯂꯥꯛꯀꯅꯤ ꯑꯩꯈꯣꯏ ꯁꯤꯗꯗꯤ ꯑꯃꯠ ꯁꯦꯝꯒꯠꯇ꯭ꯔꯦꯗꯣ ꯃꯤꯒꯤꯗꯤ ꯀꯔꯃꯥꯏ ꯀꯩꯅꯣ ꯈꯪꯗꯦ ꯐꯖꯥ-ꯐꯖꯥꯅ ꯁꯦꯝꯒꯠꯂꯤ ꯑꯩꯈꯣꯏꯒꯤꯁꯤꯗꯤꯅꯦ꯫ ꯈꯪꯗꯦ ꯁꯦꯝꯒꯠ ꯁꯥꯒꯠꯄꯤꯅꯕ ꯂꯩꯇꯕꯅꯔꯥ ꯑꯗꯒꯤ ꯁꯔꯀꯥ꯭ꯔꯅ ꯃꯤꯠꯌꯦꯡ ꯆꯪꯖꯟꯕ ꯋꯥꯠꯄꯅꯔꯥ ꯈꯪꯗꯦꯗ
ꯈꯪꯗꯦ ꯑꯗꯨꯝꯅ ꯑꯣꯏꯗꯣꯏꯔꯥ ꯈꯪꯗꯦ ꯍꯣꯏ ꯍꯣꯏ ꯁ꯭ꯔꯀꯥ꯭ꯔꯅ ꯃꯤꯠꯌꯦꯡ ꯆꯪꯖꯟꯕ ꯋꯥꯠ ꯋꯥꯠꯄꯅꯔ ꯅꯠꯇ꯭ꯔꯒ ꯁꯦꯝꯒꯠ ꯁꯥꯒꯠꯄꯤꯅꯕ ꯂꯩꯇꯕꯩ ꯍꯥꯏꯗꯣꯏꯔ ꯈꯪꯗꯦ ꯃꯣꯏꯒꯤꯗꯣ ꯌꯥꯝ ꯐꯥꯖꯅ ꯃꯦꯟꯇꯦꯟ ꯇꯧꯔꯒ ꯁꯦꯝꯕꯗꯣ ꯁꯤꯒꯤ ꯁꯤ ꯂꯩꯕ ꯁꯤ ꯆꯠꯄ ꯈꯣꯠ ꯑꯈꯣꯏꯒꯤꯁꯨ ꯌꯦꯡꯉꯣ ꯐꯖꯞ ꯃꯌꯥꯝ ꯑꯃ ꯂꯩꯅꯤꯗꯅ ꯃꯣꯏꯗꯣ ꯗꯨꯖꯨ ꯂꯝ ꯀꯣꯏꯐꯝ ꯖꯒꯥ ꯑꯣꯏꯅ ꯆꯠꯄꯗ ꯑꯩꯈꯣꯏꯒꯤ ꯁꯨ ꯌꯥꯝ ꯐꯖꯕ ꯖꯒꯥ ꯑꯃ ꯑꯣꯏꯅ ꯌꯦꯡꯉꯣ ꯀꯪꯂꯥ ꯂꯩꯔꯤ ꯂꯣꯛꯇꯥꯛ ꯂꯩꯔꯤ ꯅꯠꯇ꯭ꯔ꯫
ꯃꯥꯅꯤ ꯃꯥꯅꯤ꯫
ꯐꯖꯅ ꯁꯦꯝꯒꯠꯄꯤꯕ ꯋꯥꯠꯂꯤꯗꯅ꯫ ꯃꯣꯏꯒꯤꯗꯤ ꯌꯦꯡꯉꯨ ꯑꯗꯨ ꯖꯒꯥ ꯐꯖꯕ ꯖꯒꯥ ꯗꯣ ꯐꯖꯅ ꯁꯦꯝꯂꯒ ꯊꯝꯕꯗꯣ ꯑꯗꯨ ꯍꯥꯏꯔꯒ ꯃꯣꯏ ꯑꯗꯨ ꯆꯠ ꯆꯦꯡꯉꯨ ꯒꯥꯔꯤ ꯇꯣꯈꯥꯏꯅ ꯑꯗꯨ ꯆꯠꯄ ꯈꯛꯀꯤꯥ ꯇꯣꯈꯥꯏꯅ ꯊꯝꯃꯤꯅꯤ꯫ ꯈꯣꯏꯅ ꯖꯒꯥꯗꯣ ꯍꯦꯛ ꯌꯧꯕ ꯌꯧꯕꯒ ꯗꯨꯝ ꯃꯣꯏꯅ ꯗꯨꯝ ꯒꯥꯔꯤ ꯃꯣꯏ ꯃꯁꯥꯒꯤ ꯒꯥꯔꯤ ꯇꯧꯔꯒ ꯑꯗꯨꯝ ꯄꯨꯖꯩꯌꯦꯕ꯫
ꯎꯝ ꯎꯝ꯫
ꯎꯝ ꯑꯗꯨꯃꯥꯏꯅ ꯄꯨꯔꯒ ꯇꯧꯋꯤ ꯑꯗꯣ ꯈꯣꯏꯒꯤꯗꯗꯤ ꯃꯨꯛ ꯂꯣꯛꯇꯥꯛ ꯆꯠꯂꯦ꯫ ꯅꯨꯉꯥꯏꯌꯦ ꯌꯥꯝ
ꯎꯝ
ꯑꯩꯈꯣꯏꯁꯨ ꯑꯃꯨꯛꯁꯨ ꯆꯠꯁꯦ ꯑꯩꯈꯣꯏ ꯄꯨꯟꯅ꯫ ꯑꯩꯈꯣꯏ ꯄꯨꯟꯅ ꯆꯠꯂ ꯌꯦꯡꯉꯣ ꯑꯩꯈꯣꯏ ꯄꯨꯟꯕꯒꯤ ꯅꯨꯡꯉꯥꯏꯕꯗꯣ ꯐꯪꯗꯣꯏ ꯅꯠꯇ꯭ꯔ꯫
ꯐꯪꯗꯣꯏꯅꯤ꯫
ꯗꯛ ꯍꯟꯗꯛ ꯆꯠꯄꯗꯨꯗꯗꯤ ꯑꯃꯨꯛ ꯑꯩꯈꯣꯏ ꯑꯃ ꯑꯅꯤꯈꯛ ꯑꯣꯏꯕꯒꯤ ꯀꯣꯏꯆꯠ ꯆꯠꯂꯦ ꯑꯗꯨꯝ ꯆꯠꯇꯥꯔꯒꯁꯨ ꯌꯦꯡꯉꯣ ꯅꯨꯡꯉꯥꯏꯕ ꯃꯌꯥꯝ ꯄꯨꯟꯕꯒꯤ ꯅꯨꯡꯉꯥꯏꯕꯗꯣ ꯐꯪꯕ ꯋꯥꯠꯂꯤꯗꯅ꯫
ꯃꯥꯅꯤ ꯃꯥꯅꯤ ꯎꯝ꯫
ꯎꯝ ꯑꯗꯨꯑꯣꯏꯕ ꯑꯗꯨꯃꯥꯏꯅ ꯈꯔ ꯈꯪꯗꯦꯁꯦ꯫ ꯑꯩꯈꯣꯏꯒꯤꯁꯤꯁꯨ ꯈꯔ ꯁꯦꯝꯒꯠ ꯄꯤꯔꯗꯤ ꯐꯗꯧꯅꯤ꯫ ꯃꯤꯒꯤꯗ ꯁꯦꯝꯃꯤꯗꯣ ꯎꯔꯒ ꯌꯥꯝ ꯐꯖꯩꯁꯦ꯫
ꯑꯗꯨꯅꯤ ꯑꯈꯣꯏꯒꯤꯖꯨ ꯐꯖꯕ ꯃꯐꯝ ꯌꯦꯡꯉꯣ ꯁꯉꯥꯏ ꯌꯦꯡꯕꯝ ꯂꯣꯛꯇꯥꯛ ꯑꯗꯩ ꯃꯌꯥꯝ ꯂꯩꯗꯤ ꯂꯩꯔꯤꯅꯤꯕ ꯁꯦꯝꯒꯠꯄꯁꯦ ꯁꯥꯒꯠꯄꯁꯦ ꯋꯥꯠꯄꯅꯅꯦꯕ ꯑꯩꯈꯣꯏ ꯏꯔꯝꯗꯝꯁꯦ꯫
ꯕꯤꯅꯕ ꯌꯥꯝ ꯐꯥꯠꯂꯤ
ꯎꯝ ꯇꯨꯔꯤꯁ ꯌꯥꯝ ꯂꯥꯛꯑꯗꯤ ꯄꯩꯖꯨ ꯃꯌꯥꯝ ꯐꯪꯗꯣꯏꯅꯦꯕ꯫
ꯃꯥꯅꯤ ꯃꯥꯅꯤ ꯐꯪꯗꯦꯅꯦ꯫
ꯎꯍꯝ
ꯑꯗꯨꯅ ꯃꯣꯏꯅ ꯇꯨꯔꯤꯁ ꯈꯩꯖꯦ ꯇꯨꯔꯤꯁ ꯁꯤꯡꯖꯦ ꯐꯖꯅ ꯂꯥꯛꯍꯟꯒꯦ ꯍꯥꯏꯕꯗꯣ ꯃꯣꯏꯅ ꯐꯖꯅ ꯁꯦꯝꯒꯠ ꯁꯥꯒꯠꯄꯤꯔꯗꯤ ꯂꯥꯛꯇꯧꯅꯤꯗꯅ꯫
ꯂꯥꯛꯇꯣꯏꯅꯤ ꯂꯥꯛꯇꯣꯏꯅꯤ꯫
ꯑꯗꯨ ꯃꯣꯏꯗꯣ ꯁꯦꯝꯒꯥꯠ ꯁꯥꯒꯥꯠꯄꯤꯗꯦꯕꯥ ꯃꯤꯒꯤꯗꯥꯗꯤ ꯃꯐꯥꯝ ꯃꯐꯥꯝ ꯀꯨꯗꯤꯡꯒꯤ ꯁꯦꯝꯒꯥꯠ ꯁꯥꯒꯥꯠꯍꯧꯔꯤ ꯑꯗꯨꯅꯥꯇꯥꯅꯥ ꯌꯦꯡꯉꯣ ꯑꯇꯣꯄꯥ ꯑꯃꯒꯁꯨ ꯋꯥꯠꯂꯦ
ꯎꯝ
ꯒꯤ ꯔꯥꯃꯣꯖꯤ ꯐꯤꯜꯝ ꯁꯦꯟꯇꯔ ꯗꯣ ꯅꯠꯇꯕꯥ ꯑꯇꯣꯄꯥ ꯑꯃꯥ ꯑꯩꯈꯣꯏ ꯑꯗꯨꯕꯨꯗꯤ ꯌꯦꯡꯕꯥ ꯄꯨꯗꯤ ꯐꯥꯖꯥꯅꯥꯗꯤ ꯐꯪꯜꯑꯛꯇ꯭ꯔꯦ ꯑꯗꯨꯕꯨꯗꯤ ꯃꯇꯥꯝ ꯐꯪꯗꯕꯥꯒꯤꯀꯣ ꯑꯗꯨꯕꯨ ꯑꯗꯨꯗꯁꯨ ꯃꯤꯌꯥꯝ ꯑꯃꯥ ꯂꯥꯛꯅꯥꯕꯥꯖꯥꯠꯅꯤ ꯑꯗꯨꯖꯨ ꯃꯤꯅ ꯇꯨꯀꯤ ꯖꯀꯥꯇꯨ ꯆꯠꯂꯨ ꯑꯗꯨ ꯆꯠꯂꯨ ꯍꯥꯢꯕꯗ ꯃꯣꯏꯗꯤꯁꯨ ꯌꯥꯑꯣꯋꯦꯕꯥ ꯌꯥꯋꯦ ꯍꯥꯏꯕꯥꯗꯤ ꯐꯥꯖꯩ ꯑꯗꯨ ꯖꯥꯒꯥꯗꯣ ꯌꯧꯁꯜꯂꯥꯃꯨꯅꯥ ꯑꯗꯨ ꯌꯧꯗ꯭ꯔꯥꯗꯤ ꯅꯣꯏ ꯑꯗꯨ ꯆꯥꯠꯄꯒꯤ ꯀꯥꯟꯅꯗ꯭ꯔꯥꯕꯥꯅꯤ ꯍꯥꯏꯕꯥꯗꯣ
ꯎꯪ
ꯑꯗꯨꯗ ꯑꯈꫭꯏꯗꯤ ꯌꯦꯡꯉꯨ ꯃꯇꯝ ꯐꯪꯗꯕꯅꯤꯅ ꯑꯗꫭ ꯎꯝ ꯎꯝ ꯗꯨ ꯃꯐꯝꯗꯨ ꯂꯩꯔꯃꯤꯅ ꯃꯤꯅ ꯑꯃꯨꯛ ꯇꯥꯛꯂꯛꯏꯅꯦꯕ ꯁꯖꯦꯁ ꯇꯧꯔꯛꯏꯅꯦꯕ ꯑ ꯑ ꯇꯥꯛꯂꯛꯏꯅꯤ ꯇꯥꯛꯂꯛꯏꯅꯤ
ꯑꯁ ꯑꯈꫭꯏꯒꯤꯗꯤ ꯈꯪꯗꯦꯗ ꯇꯧꯔꯤꯁꯦ ꯑꯗꯨꯅꯦ ꯐꫭꯟꯗ ꯀꯩꯗ ꯍꯧꯖꯤꯛ ꯇꯤ ꯌꯥꯝ ꯆꯥꯎꯈꯠꯂꯕꯅꯤꯅ ꯂꫭꯏ ꯎꯕ ꯐꯪꯉꯤꯗꫭ ꯗꯨꯅ ꯃꯐꯝ ꯃꯐꯝ ꯐꯖ ꯐꯖꯕ ꯊꯥꯒꯠꯂꯛꯄꯁꯦ ꯗꯨꯝ ꯆꯠꯅꯤꯡꯉꯦꯕ ꯈꫭꯏ ꯗꯤꯗꯨꯝ ꯀꫭꯏꯕ ꯂꯥꯡ ꯕꯁꯦ ꯈꯔ ꯄꯥꯝꯖꯕꯅꯤꯅ ꯑꯗꯨꯝ ꯎꯕ ꯑꯦ ꯑꯁ ꯅꯨꯡꯉꯥꯏꯗꯧꯕ ꯃꯥꯜꯂꯤ ꯃꫭꯏ ꯃꯐ ꯐꯝꯗꯤꯇꯤꯅ ꯑꯃ ꯈꯟꯕꯗꫭ꯫
ꯍꫭꯏ ꯍꫭꯏ ꯎꯝ ꯈꯜꯂꯤꯅꯦ ꯗꯨꯃꯥꯏꯅ ꯑꯁ ꯈꯪꯗꯦ ꯑꯗꯨꯅꯅꯦ ꯑꯦ ꯑꯈꫭꯏꯅ ꯅꯪꯅ ꯉꯁꯥꯏ ꯑꯍꯥꯟꯕꯗ ꯍꯧꯗꫭꯔꯛꯄꯗꫭ ꯃꯔꯨꯞ ꯃꯆꯥꯃ ꯁꯤꯟꯁꯤ ꯃꯔꯨꯞ ꯑꯃ ꯄꯨꯟꯁꯤ ꯑꯗꯨꯃꯥꯏ ꯍꯥꯏꯕ ꯑꯗꯨꯃꯥꯏ ꯇꯧꯔꯒ ꯑꯗꯨꯅ ꯆꯠꯁꯤ ꯈꫭꯠꯁꯤ ꯑꯗꯨꯃꯥꯏ ꯇꯧꯔꯒ ꯅꯪꯅ ꯍꯧꯗꫭꯔꯛꯄꯗꯨꯁꯨ ꯐꯔꯦ ꯑꯩꯒꯤꯁꯨ ꯁꫭꯝꯗ ꯃꯤ ꯂꯩꯕ ꯀꯩꯀꯥ ꯈꫭꯝꯖꯜꯂꯒ ꯑꯗꯨꯃꯥꯏꯅ ꯆꯠꯅꯕꯒꯤ ꯁꯤꯟꯕ꯭ꯔ ꯀꯩꯅꫭꯝ ꯇꯧꯖꯤ ꯈꯔ
ꯍꯣꯏ ꯍꯣꯏ ꯁꯣꯟꯖꯦ ꯑꯣꯏꯅ ꯎꯝ ꯆꯠꯅꯤꯡꯉꯦꯅ ꯐꯠ ꯂꯥꯏ ꯆꯠ ꯄꯩꯌꯥꯗꯤ ꯄꯩꯁꯥꯗꯣ ꯌꯥꯎꯗꯅꯗꯤ ꯑꯗꯨꯅ ꯑꯗꯨꯃꯥꯏꯅ ꯄꯩꯁꯥꯗꯣ ꯍꯥꯟꯅ ꯈꯥꯒꯠ ꯇꯨꯡꯖꯤꯟꯅꯔꯒ ꯑꯗꯨꯃꯥꯏ ꯇꯧꯇꯥꯔꯗꯤ ꯍꯌꯦꯡ ꯆꯠ ꯑꯗꯨꯁꯨ ꯅꯨꯡꯉꯥꯏꯔꯦ ꯄꯩꯁꯥꯗꯣ ꯀꯣꯝꯃꯦꯗꯅ
ꯎꯝ ꯅꯨꯡꯉꯥꯏꯗꯣꯏꯅꯦ ꯀꯣꯝꯗꯣꯏꯅꯦ ꯑꯗꯨꯅ ꯍꯦꯟꯅ ꯐꯥꯗꯣꯏꯅꯦ
ꯎꯝ ꯎꯝ ꯑꯗꯨꯅꯦ ꯑꯗꯨꯃꯥꯏ ꯇꯧꯁꯦ ꯏꯃꯥꯟꯅꯕꯤ ꯑꯩꯅꯦ ꯑꯇꯩ ꯑꯇꯩꯗꯁꯨꯅꯦ ꯑꯝꯇ ꯍꯪꯅꯈꯤꯒꯦ ꯑꯗꯨꯒꯅꯦ ꯃꯔꯣꯜ ꯃꯔꯤꯗꯣ ꯐꯥꯎꯅꯔꯒ ꯍꯥꯏꯅꯔꯁꯤ ꯁꯤꯅꯨꯃꯤꯠꯁꯤꯗ ꯄꯨꯜꯂꯁꯤ ꯑꯗꯨꯒ ꯃꯇꯝꯗꯨ ꯂꯦꯞꯄꯁꯤ ꯈꯣꯏ ꯁꯤ ꯆꯠꯄ ꯃꯐꯝꯅ ꯀꯔꯤ ꯑꯗꯒꯤꯗꯤ ꯑꯈꯣꯏꯒꯤ ꯄꯩꯁꯥ ꯇꯥꯕꯒ ꯃꯇꯨꯝ ꯏꯟꯅ ꯁꯨꯝꯃꯥꯏ ꯇꯧꯁꯤ ꯍꯥꯏꯕꯗꯣ ꯑꯃꯨꯛ ꯄꯥꯎ ꯐꯥꯎꯅꯔꯁꯤ ꯑꯩ ꯉꯍꯥꯛꯇ ꯑꯃꯨꯛ ꯊꯝꯒꯦ ꯑꯣ ꯑꯥ ꯑꯥ ꯊꯝꯃꯦ ꯊꯝꯃꯦ